ꯑꯣ ꯇꯥꯄ
ꯍꯣꯏ ꯆꯥꯛꯆꯥꯥꯔꯕꯣ
ꯍꯣꯏ ꯐꯔꯦ ꯅꯪꯗꯦ
ꯀꯩ ꯑꯩꯁꯨ ꯆꯥꯔꯦ ꯍꯣꯏ ꯀꯩꯗꯧꯔꯝꯃꯤꯅꯣ
ꯁꯨꯝꯐꯝꯝ ꯑꯃꯒ ꯂꯩꯕꯅꯤꯗ
ꯎꯝ
ꯐꯝꯃꯒ ꯂꯩꯔꯝꯂꯣꯏ ꯍꯥꯏꯕ
ꯑꯣ ꯅꯨꯡꯉꯥꯏꯅꯦ ꯐꯝꯕꯗꯤ
ꯍꯣꯏ ꯈꯪꯗꯦ
ꯑꯩꯁꯨ ꯐꯝꯃꯝꯃꯤꯅꯦ ꯆꯥꯛ ꯇꯣꯛꯄꯒꯤ
ꯎꯝ ꯌꯥꯝ ꯆꯥꯔꯝꯅꯤꯅꯦ ꯑꯗꯨꯒꯤ
ꯑ ꯌꯥꯝ ꯆꯥꯔꯦ ꯌꯥꯝ ꯆꯥꯔꯦ ꯑꯗꯨꯒꯤ ꯋꯥꯔꯦ ꯑꯗꯨꯕꯨ ꯄꯣꯊꯥꯔꯝꯃꯅꯦ
ꯎꯝ
ꯆꯥꯛ ꯌꯥꯝ ꯆꯥꯛ ꯌꯥꯝ ꯆꯥꯔꯁꯨ ꯋꯥꯕꯖꯥꯠꯦ
ꯍꯣꯏ ꯋꯥꯕꯅꯤ ꯈꯪꯗ꯭ꯔꯣ ꯑꯣ
ꯁꯤꯗꯦ ꯈꯪꯉꯦ
ꯑꯌꯨ ꯑꯌꯨꯛꯇꯗꯤ ꯌꯥꯝ ꯆꯥꯔꯁꯨ ꯀꯥꯏꯗꯦ ꯑꯗꯨꯕꯨ ꯅꯨꯃꯤꯗꯥꯡꯗꯗꯤ ꯈꯤꯇꯪ ꯆꯥꯗꯣꯏꯅꯤꯅꯦ
ꯑꯣ
ꯗꯥꯏꯔꯦꯛꯁꯟ ꯗꯥꯏꯔꯦꯛꯁꯟ ꯋꯥꯕꯅꯤꯅꯦ
ꯅꯨꯃꯤꯗꯥꯡꯗꯁꯨ ꯌꯥꯝ ꯆꯥꯔꯦ ꯑꯌꯨꯛꯇꯁꯨ ꯌꯥꯝ ꯆꯥꯔꯦ
ꯍꯣꯏ ꯑꯌꯨꯛꯇꯀꯤꯗꯤ ꯊꯕꯛ ꯁꯨꯕꯅꯤꯅ ꯗꯥꯏꯖꯦꯁꯟꯗ ꯊꯣꯛꯏꯕ
ꯑꯥ
ꯅꯨꯃꯤꯗꯥꯡꯗꯗꯤ ꯑꯗꯨꯝ ꯄꯣꯊꯔꯒ ꯂꯩꯗꯣꯏꯅꯤꯅ ꯂꯥꯏ ꯌꯦꯁꯟꯗ ꯅꯣꯏꯔꯝꯃꯅꯤꯅꯦ ꯑꯗꯨꯗꯤ
ꯅꯣꯏꯗꯤ ꯀꯩ ꯃꯊꯦꯜ ꯆꯥꯔꯕ
ꯎꯁꯣꯏ ꯆ
ꯎꯝ ꯁꯁꯣꯏꯗꯤ ꯍꯥꯎꯕꯅꯤꯍꯦ ꯌꯥꯝ ꯆꯥꯗ꯭ꯔꯣ
ꯑꯁ ꯑꯩꯈꯣꯏꯗꯤ ꯅꯨꯃꯤꯠꯃꯤꯗꯥꯡ ꯅꯨꯃꯤꯗꯥꯡꯗꯗꯤ ꯍꯦꯟꯕ ꯌꯥꯗꯦ ꯅꯨꯃꯤꯗꯥꯡꯗꯗꯤ ꯂꯤꯃꯤꯠ ꯍꯦꯟꯕ ꯌꯥꯗꯦꯕ
ꯑꯣ ꯌꯥꯝ ꯂꯤꯃꯤꯠꯇ ꯆꯥꯕ ꯃꯥꯂꯦ ꯂꯤꯃꯤꯠ ꯌꯥꯝ ꯂꯩ ꯃꯥꯜꯂꯤꯗꯤ
ꯅꯠꯇꯦ ꯏꯁꯥꯗꯣ ꯈꯔ ꯅꯣꯏꯔꯛꯄꯒꯤꯅꯤꯗ ꯑꯗꯨꯗꯤ ꯈꯔ
ꯅꯣꯏꯕꯅ ꯐꯠꯇ꯭ꯔꯥ ꯈꯔ ꯐꯤꯒꯔ ꯇꯥꯒꯅꯤ ꯐꯤꯒꯔ ꯈꯔ ꯇꯥꯍꯟꯒꯦ ꯍꯥꯏꯕ꯭ꯔꯣ
ꯍꯣꯏ ꯄ꯭ꯔꯥꯏꯝꯗꯣ ꯊꯨꯅ ꯂꯣꯏꯍꯟꯕ ꯌꯥꯗꯅꯤ
ꯑ
ꯑꯗꯨꯗꯒꯤ ꯅꯪꯗꯤ ꯌꯥꯝ ꯂꯣꯏꯔꯝꯅꯤ
ꯑꯩꯗꯤ ꯅꯣꯏꯒꯤꯗ ꯄꯤꯛꯑꯦ ꯀꯪꯉꯦ
ꯑꯣ ꯄꯤꯛꯑꯦꯕ
ꯅꯣꯏꯗꯦ ꯍꯥꯏꯕ
ꯄꯤꯛꯁꯨ ꯄꯤꯛꯄ ꯀꯥꯡꯁꯨ ꯀꯥꯡꯕ ꯃꯆꯥ ꯑꯅꯤꯗ ꯑꯩꯈꯣꯏꯗꯤ
ꯎꯝ ꯑꯩꯗꯤ ꯐꯤꯒꯔꯗꯤ ꯐꯔꯝꯅꯤ
ꯍꯥꯥ
ꯐꯤꯒꯔꯗꯤ ꯌꯥꯒꯅꯤꯕ
ꯑꯥ ꯊꯤꯒꯗꯤ ꯑꯗꯨ ꯑꯗꯨꯝ ꯌꯥ ꯐꯖꯕ ꯐꯖꯗꯕꯗꯤ ꯈꯪꯗꯦ
ꯎꯝ ꯁꯛꯁꯨ ꯑꯗꯨꯝ ꯐꯔꯝꯕ ꯌꯥꯏꯅꯦ ꯑꯦ ꯑꯦꯈꯣꯏ ꯒꯨꯝ ꯅ
ꯑꯣꯩꯅ ꯍꯥꯥ
ꯑꯩꯈꯣꯏꯒꯨꯝꯅ ꯊꯤꯔꯝꯃꯣꯏꯕ
ꯐꯥꯖꯔꯝ ꯃꯣꯏ ꯍꯥꯏꯕ
ꯅꯠꯇꯦ ꯅꯠꯇꯦ ꯑꯩ ꯑꯩꯒꯨꯝꯅ ꯊꯤꯔꯝꯃꯣꯏ ꯍꯥꯏꯕ ꯈꯖꯥ ꯔꯝꯅꯤ ꯍꯥꯏꯩꯕ
ꯑꯗꯨꯗꯤ ꯐꯖꯕ ꯐꯖꯗꯕꯗꯨꯗꯤ ꯈꯪꯗ꯭ꯔꯥ
ꯎꯝ
ꯊꯤꯕꯅꯤꯗ ꯃꯥꯗꯤ
ꯅꯁꯥꯅꯒꯦꯁ ꯇꯒꯣꯗꯟ꯭ꯔꯣ
ꯍꯥꯥ
ꯀꯩ ꯍꯥꯏꯕ
ꯅꯁꯥꯅ ꯒ ꯒꯟ ꯇꯥꯕ ꯉꯝꯗ꯭ꯔꯣ ꯍꯥꯏꯕ
ꯏꯁꯥꯅꯗꯤ ꯒ꯭ꯌꯥꯟ ꯇꯥꯏꯌꯦꯕ ꯊꯤ ꯍꯥꯏꯔꯤꯁꯦ ꯈꯪꯗ꯭ꯔꯣ
ꯑꯣ ꯎꯝ
ꯅꯪꯗꯤ ꯅꯣꯏꯕ꯭ꯔꯣ ꯆꯥꯎꯕ꯭ꯔꯣ ꯄꯤꯠꯇ꯭ꯔꯣ
ꯑꯩꯁꯨ ꯀꯌꯥꯝ ꯋꯥꯡꯗꯦ ꯑꯗꯨꯒ ꯏꯁꯥꯗꯣ ꯈꯔ ꯍꯟꯗꯛ ꯅꯣꯏꯔꯛꯄꯗꯨꯒꯤ ꯑꯩ ꯑꯗꯨꯝ ꯕꯣꯜ ꯁꯥꯟꯅꯔꯤꯉꯩꯗꯗꯤ ꯑꯗꯨꯝ ꯀꯪꯉꯦ ꯑꯗꯣ ꯀꯥꯉꯁꯨ ꯀꯧꯕ ꯄꯨꯛꯇꯇ ꯀꯧꯕ ꯑꯦꯂꯤꯂꯤꯌꯥꯟꯒꯨꯝꯕꯕ ꯌꯥꯗꯕꯅꯦꯕ ꯐꯤꯒꯔꯗ ꯏꯁꯥꯗꯣ ꯏꯀꯪ ꯈꯪꯉꯒ
ꯑꯁ ꯑꯩꯗꯤ ꯅꯨꯄꯥꯅ ꯀꯪꯕꯗꯣ ꯐꯖꯗꯦ
ꯎꯝ
ꯈꯔ ꯅꯣꯏꯔꯒ ꯌꯥꯝꯗꯤ ꯅꯣꯏꯗꯕꯀꯣ ꯈꯔ ꯅꯣꯏꯔꯒ
ꯑꯩꯗꯤ ꯅꯦꯝꯕꯅꯤꯅꯀꯣ ꯈꯔ ꯅꯣꯏꯕꯗꯣ ꯌꯥꯝ ꯃꯥꯟꯕ ꯌꯥꯝ ꯄꯥꯛꯅꯣꯏꯕꯗꯤ ꯑꯣꯏꯗꯦꯕ ꯑꯗꯨ ꯑꯣꯏꯔꯁꯨ ꯌꯥꯝ ꯅꯣꯏꯕ ꯃꯥꯟꯕ ꯑꯗꯨ ꯑꯗꯨꯒꯤꯅꯤꯗ
ꯎꯝ
ꯑꯩ ꯑꯩꯁꯨ ꯌꯥꯝ ꯀꯪꯕꯗꯤ ꯅꯠꯇꯦꯕ ꯅꯍꯥꯟꯋꯥꯏꯗꯤ ꯌꯥꯝ ꯀꯂꯝꯕꯅꯦ ꯑꯩ ꯕꯣꯜ ꯑꯗꯨꯝ ꯁꯥꯟꯅꯕꯅꯤꯅꯀꯣ
ꯍꯣꯏ
ꯑꯗꯨꯒꯤ ꯍꯣꯏ ꯀ꯭ꯂꯕꯄꯨꯗꯤ ꯌꯥꯎꯗꯦꯕ ꯏꯁꯥꯅ ꯄꯥꯝꯕꯅꯤꯅ ꯑꯗꯨꯝ ꯏꯁꯥꯅ ꯇ꯭ꯔꯦꯟ ꯇꯧꯕ ꯑ ꯅꯨꯡꯁꯥ ꯁꯥꯔꯀꯥꯟꯗꯒ ꯍꯣꯏ ꯍꯥꯏꯔꯣ ꯍꯥꯏꯔꯣ
ꯅꯪ ꯍꯥꯏ
ꯅꯨꯄꯤꯅ ꯐꯥꯔꯁ ꯍꯥꯏꯗ꯭ꯣꯏꯉꯅꯦ ꯅꯨꯄꯤꯅ ꯍꯟꯅ ꯍꯥꯏꯗꯣꯏꯅꯤ
ꯍꯝ ꯅꯨꯄꯥ ꯍꯥꯏꯁꯤꯗꯤ ꯁꯥꯟꯅ ꯈꯣꯠꯅꯕꯗꯁꯨ ꯊꯋꯥꯏ ꯌꯥꯎꯒꯗꯕꯅꯤ ꯍꯥꯏꯕꯅꯤꯗ
ꯎꯝ ꯍꯣꯏ ꯑꯩꯒꯤ ꯕꯣꯜ ꯌꯥꯝ ꯄꯥꯝꯕ ꯑꯗꯨꯒꯤ
ꯑ ꯅꯨꯄꯥ ꯂꯣꯏꯅꯃꯛ ꯕꯣꯔꯜ ꯌꯥꯝ ꯄꯥꯝꯃꯦ ꯕꯣꯔꯜ ꯄꯥꯝꯃꯦ ꯑꯗꯨꯝ ꯍꯥꯏꯔꯤꯅꯦ ꯀꯩꯒꯤꯔꯣ
ꯎꯝ ꯑꯩꯗꯨ ꯑꯗꯨꯝ ꯏꯁꯥꯅ ꯄꯤ ꯇꯤ ꯇꯧꯔꯒ ꯂꯩꯕꯀꯣ ꯑꯐꯇꯔꯅꯟ ꯅꯨꯡꯁꯥ ꯌꯥꯝ ꯌꯥꯝ ꯁꯥꯕꯀꯥꯟ ꯆꯗ ꯦꯀꯦꯠ ꯂꯒ ꯀꯧꯕ ꯑꯗꯨꯒ ꯄꯤꯇꯤ ꯇꯧ ꯑꯗꯨꯒꯤ ꯑꯗꯨ ꯑꯩꯗꯣ ꯅꯣꯏꯗꯕ ꯑꯗꯣ ꯍꯧꯖꯤꯛꯇꯤ ꯑꯩꯗꯣ ꯏꯟꯖꯨꯔꯤ ꯂꯩꯕꯗꯒꯤ ꯑꯗꯨꯝ ꯅꯣꯏꯔꯛꯈ꯭ꯔꯦ ꯕꯤ ꯇꯤ ꯇꯧꯕꯁꯨ ꯉꯝꯗ꯭ꯔꯦ ꯈꯣꯡ ꯅꯥꯕꯗꯒꯤ
ꯅꯣꯏꯕꯗꯣ ꯋꯥꯗ꯭ꯔꯣ
ꯋꯥꯕꯅꯤꯅꯦ ꯑꯗꯨꯒꯤꯅꯤꯅꯦ ꯁꯣꯔꯁꯨ ꯑꯗꯨꯝ ꯑꯗꯨꯝ ꯀꯔꯤ ꯍꯥꯏ ꯆꯁꯇꯦꯃꯤꯅ ꯑꯗꯣ ꯑꯍꯥꯟ ꯋꯥꯏꯒꯨꯝꯅ ꯀꯟꯗꯦꯕ
ꯎꯝ
ꯑꯗꯨꯒꯤ ꯍꯧꯖꯤꯛ ꯑꯩ ꯈꯣꯡ ꯐꯨꯗꯅ ꯀꯣꯔꯤꯗꯤ ꯑꯃꯨꯛ ꯀꯪꯍꯟꯒꯅꯤꯗ ꯊꯨꯒꯅꯤ ꯀ ꯀꯨꯏꯔꯣꯏ ꯀꯨꯏꯔꯣꯏ ꯊꯨꯒꯅꯦꯕ ꯑꯩ ꯀꯔꯤ ꯍꯥꯏꯁꯤ꯭ꯔꯥ ꯀꯥꯡꯪꯍꯟꯕꯗꯣ
ꯑꯥ
ꯀꯪꯍꯟꯒꯦ ꯍꯥꯏꯔꯗꯤ ꯑꯩꯁ
ꯅꯣꯏꯈꯥ ꯄꯁꯤ ꯊꯧꯗꯣ
ꯍꯣꯏ ꯅꯣꯏꯈꯠꯄꯗꯤ ꯌꯥꯝ ꯊꯨꯏ ꯀꯪꯍꯟꯕꯗꯤ ꯌꯥꯝ ꯋꯥꯏꯑꯕ
ꯎꯝ
ꯀꯦꯞꯁꯨꯁ ꯀꯦꯞꯁꯨꯁꯇꯣ ꯑꯃꯨꯛ ꯊꯛꯅꯤꯡꯉꯥꯏ ꯇꯧꯕꯗꯣ
ꯎ ꯅꯣꯏꯕꯗꯤ ꯑꯗꯨꯃꯥꯏꯅ ꯇꯧꯕꯅꯤ ꯍꯣꯏ ꯅꯣꯏꯕ ꯃꯤꯁꯤꯡꯒꯤꯗꯤ
ꯎꯝ ꯑꯩꯗꯣ ꯈꯔ ꯉꯥꯛꯁꯨꯀꯣ ꯇꯦꯟꯕꯒꯤꯀꯣ ꯐꯣꯜ ꯗꯦꯠ ꯂꯩꯕꯒꯤ ꯑꯗꯨꯒꯤꯅꯦꯕ ꯌꯥꯝ ꯅꯣꯏꯕꯗꯤ ꯅꯠꯇꯦꯕ
ꯍꯣꯏ ꯉꯥꯛ ꯇꯦꯜꯂꯗꯤ ꯃꯤꯁꯦ ꯈꯔ ꯅꯣꯏꯕꯒꯨꯝ ꯀꯃꯥꯏꯅ ꯍꯥꯏꯗꯣꯏꯅꯣ ꯈꯪꯗꯦ ꯑꯗꯨꯃꯥꯏꯅ ꯇꯧꯋꯦ
ꯔꯖꯣ ꯂꯥꯏꯟꯁꯨ ꯂꯣꯏꯅ ꯃꯥꯡꯉꯦ ꯍꯟꯗꯛꯇꯤ ꯑꯗꯨꯒꯤꯅꯤ ꯍꯥꯟꯅꯗꯤ ꯑꯁ ꯑꯩ ꯀ ꯀꯥꯡꯃꯟꯕꯒꯤ ꯑꯩꯒꯤ ꯐꯦꯃꯤꯂꯤꯗ ꯑꯩ ꯈꯛꯇꯪ ꯀꯪꯕꯅꯦꯕꯀꯣ
ꯑꯥ
ꯑꯗꯨꯕꯨ ꯍꯧꯖꯤꯛꯇꯤ ꯌꯥꯗ꯭ꯔꯦ ꯍꯣꯏ ꯑꯩ ꯑꯉꯥꯡ ꯂꯥꯁ ꯂꯥꯁ ꯁꯦꯀꯦꯟꯒ ꯂꯥꯁꯇꯨꯗꯤ ꯑꯗꯨꯝ ꯀꯪꯉꯦꯕ ꯑꯗꯨꯕꯨ
ꯎꯥ
ꯑꯩꯈꯣꯏ ꯏꯃꯨꯡ ꯑꯇꯣꯞꯄꯗꯤ ꯂꯣꯏꯅ ꯅꯣꯏꯌꯦꯕꯀꯣ ꯑꯩꯈꯣꯏ ꯐꯦꯃꯤꯂꯤꯗꯣ ꯏꯌꯥꯝꯕꯁꯨ ꯅꯣꯏꯕ ꯏꯆꯥꯅꯨꯄꯤ ꯑꯃꯁꯨ ꯑꯩꯒꯤ ꯍꯦꯛ ꯃꯈꯥꯗ ꯑꯩꯅ ꯈꯛꯇꯥꯡ ꯀꯥꯡꯕ ꯏꯃꯥ ꯏꯄꯥꯁꯨ ꯑꯗꯨꯝꯝ ꯂꯥꯏ ꯇꯝꯃꯦ ꯑꯗꯨꯕꯨ ꯍꯟꯗꯛꯇꯤ ꯌꯥꯗ꯭ꯔꯦ
ꯏꯈꯥꯂꯦ
ꯎꯝ ꯑꯗꯨꯕꯨ ꯑꯁ ꯀꯪꯍꯟꯒꯅꯤ ꯑꯩ ꯈꯣꯡꯁꯦ ꯐꯖꯅ ꯔꯤꯀꯣꯚꯔꯤ ꯇꯧꯔꯀꯥꯟꯗ
ꯃꯤꯁꯦ ꯌꯥꯝ ꯀꯪꯉꯁꯨ ꯐꯖꯗꯦꯗ
ꯍꯣꯏ ꯑꯩꯗꯤ ꯌꯥꯝ ꯀꯪꯗꯦꯗ ꯁꯨꯝ ꯄꯨꯛꯈꯛꯇꯪꯒꯤ ꯋꯥꯅꯤꯅ ꯆꯥꯎꯧꯍꯟꯅꯤꯡꯗꯕꯀꯣ ꯕꯦꯂꯤꯗꯣ
ꯑꯥ
ꯑꯗꯨꯗꯩꯅꯦ ꯍꯣꯏ ꯄꯦꯛꯒꯨꯝꯕꯗꯤꯀꯣ ꯑꯗꯨꯝ ꯂꯩꯌꯦꯕꯀꯣ ꯑꯗꯨꯔꯁꯨ ꯀꯔꯤ ꯍꯥꯏ ꯕꯦꯂꯤ ꯌꯥꯝ ꯆꯥꯎꯗꯦ ꯌꯦꯡꯕ ꯌꯥꯝ ꯌꯥꯝ ꯅꯨꯡꯉꯥꯏꯇꯦꯕ ꯐꯨꯔꯤꯠꯀꯨꯝꯕ ꯁꯦꯠꯄ ꯀꯟꯗ ꯑꯗꯨꯒꯤ
ꯅꯪ ꯀꯌꯥꯃꯨꯛ ꯁꯥꯡꯒꯦ
ꯑꯩ ꯐꯥꯏꯚ ꯄꯣꯏꯟ ꯐꯣꯔ ꯌꯎꯗꯦ ꯐꯥꯏꯚ ꯄꯣꯏꯟ ꯊ꯭ꯔꯤ ꯐꯞ ꯑꯗꯨꯋꯥꯏꯗ ꯂꯩꯔꯝꯕ ꯌꯥꯏ
ꯎꯝ ꯐꯥꯏꯚ ꯄꯣꯏꯟ ꯊ꯭ꯔꯤ ꯌꯥꯔꯦꯗ
ꯑꯩꯈꯣꯏꯗꯤ ꯌꯥꯝ
ꯌꯥꯝ ꯁꯥꯡꯃꯜꯂ ꯂꯁꯨ ꯌꯥꯝ ꯋꯥꯡꯃꯜꯂꯣꯏꯁꯨ ꯐꯖꯗꯕꯅꯤꯅ
ꯑꯩꯗꯤ ꯑꯦꯠꯂꯤꯁ ꯐꯥꯏꯚ ꯄꯣꯏꯟ ꯁꯤꯛꯁ ꯐꯥꯏꯚ ꯄꯣꯏꯟ ꯁꯚꯦꯟꯒꯨꯝꯕꯗꯤ ꯌꯥꯎꯅꯩ ꯑꯗꯁꯨ ꯑꯩꯈꯣꯏꯅ ꯏꯁꯥꯅ ꯁꯦꯝꯗ꯭ꯔꯕꯅꯤꯅ ꯍꯥꯏ ꯂꯩꯇꯦ
ꯍꯣꯏ
ꯏꯁꯥꯅ ꯏꯁꯥ ꯁꯦꯝꯃꯗꯤ ꯐꯗꯣꯛꯕ
ꯎꯝ ꯁꯦꯝꯕ ꯌꯥꯗ꯭ꯔꯣ
ꯌꯥꯔꯝꯃꯗꯤ ꯐꯗꯣꯏꯅꯤꯅꯦꯡ ꯅꯠꯇ꯭ꯔ ꯋꯥ
ꯃꯤ ꯃꯤ ꯂꯣꯏ ꯁꯦꯝꯅꯔꯤꯁꯤꯗꯤ ꯍꯤꯗꯥꯛ ꯆꯥꯔꯒ ꯍꯤꯗꯥꯛ ꯆꯥꯔꯒ ꯃꯤ ꯂꯣꯏ ꯋꯥꯡꯅꯔꯤꯁꯤꯕ
ꯁꯤꯗꯥꯛ ꯆ ꯑꯗꯨꯀ ꯗꯦꯔꯥ ꯀꯥꯏꯅꯤ ꯎ ꯍꯧꯖꯤꯛꯀꯥꯟꯁꯤꯅꯤ ꯑꯗꯨꯕꯨ ꯏꯟꯁ ꯑꯅꯤ ꯑꯍꯨꯝꯗꯤ ꯀꯥꯔꯛꯄ ꯌꯥꯏ ꯏꯁꯇ꯭ꯔꯦꯆꯤꯡ ꯇꯧꯔꯒ
ꯎꯝ
ꯑ ꯑꯣ ꯏꯁꯇ꯭ꯔꯦꯁꯤꯡꯁꯤꯡꯤꯡꯗꯣ ꯑꯗꯨꯝ ꯅꯥꯕꯅꯤꯅꯀꯣ ꯑꯩꯅ ꯇꯟꯥꯟꯕ
ꯎꯝ
ꯋꯥꯋꯥꯛꯀꯤꯡ ꯆꯦꯟꯕꯁꯨ ꯌꯥꯗꯦ ꯁꯔꯨ ꯇꯤꯛꯄꯅꯤꯅꯦ
ꯕꯣꯜ ꯁꯥꯟꯅ ꯕꯣꯜ ꯁꯥꯟꯅꯕꯗꯒꯤꯔꯣ
ꯍꯣꯏ
ꯀꯩꯒꯤꯅꯕꯨꯣꯠ ꯁꯥꯟꯅꯔ ꯈꯣꯡꯗꯦ ꯈꯜꯂꯤꯗꯨꯕꯣ
ꯑꯩꯅ ꯇꯧꯕꯁꯨ ꯅꯠꯇꯦ ꯃꯤꯅ ꯅꯟꯊꯔꯛꯄꯗ ꯇꯧꯕꯗꯨꯕꯨ
ꯀꯔꯤꯗꯤ ꯄꯥꯏ ꯂꯩ
ꯇꯦꯛꯈ꯭ꯔꯕꯅꯤꯅ ꯀꯔꯤꯗꯤ ꯎ ꯄꯥꯏ ꯂꯩ ꯑꯗꯨ ꯍꯧꯖꯤꯛꯇꯤ ꯀꯩꯅꯝ ꯇꯧꯗꯕ ꯅꯠꯇ꯭ꯔꯣ
ꯍꯣꯏ ꯑꯗꯨꯕꯨ ꯑꯗꯨ ꯑꯣꯏꯔꯁꯨ ꯑꯗꯨꯝ ꯃꯔꯛ ꯃꯔꯛꯇ ꯅꯥꯕꯀꯣ ꯆꯦꯟꯕ ꯈꯣꯠꯄ ꯇꯧꯔꯀꯥꯟꯗ
ꯎꯝ
ꯇꯨꯡꯉꯤ
ꯑꯗꯨꯗꯤ ꯀꯨꯏꯅ ꯆꯦꯟꯕ ꯌꯥꯔꯝꯃꯔꯣꯏꯅꯦ ꯀꯨꯏꯅ ꯆꯦꯟꯕ ꯌꯥꯔꯝꯃꯔꯣꯏꯕ
ꯁꯤ ꯂꯩꯦ ꯑꯗꯨꯁꯨ ꯎꯝ ꯋꯦꯠꯁꯦ ꯈꯔ ꯂꯥꯎꯊꯣꯛꯑꯒ ꯆꯦꯟꯗꯥꯗꯤ ꯌꯥꯒꯅꯤ ꯑꯗꯣ ꯋꯤꯠ ꯂꯧꯊ꯭ꯔꯛꯇ꯭ꯔꯤꯉꯩꯗ ꯑꯗꯨꯝ ꯆꯦꯜꯂꯗꯤ ꯌꯥꯔꯣꯏ ꯑꯩꯗꯣ ꯀꯣꯏꯠꯁꯨ ꯌꯥꯝ ꯂꯥꯛꯑꯕꯅꯤꯅꯀꯣ ꯑꯗꯨꯒꯤ
ꯎꯝ
ꯄꯦꯔ ꯀꯥꯕ
ꯎꯝ
ꯋꯦꯠꯇꯤ ꯀꯥꯏꯗꯒꯤ ꯁꯤꯛꯁꯇꯤ ꯂꯩꯔꯦ
ꯑꯁ ꯌꯥꯝꯃꯤꯍꯦ ꯁꯤꯛꯁꯇꯤꯗꯤ
ꯍꯣꯏ ꯑꯩꯗꯣ ꯀꯔꯝ ꯍꯥꯏꯅꯣ ꯈꯪꯅꯤ ꯊꯠ ꯀꯥꯔꯛꯄꯅꯦ ꯅꯍꯥꯟꯗꯥꯛ ꯃꯔꯛ ꯌꯥꯝꯅ ꯑꯣꯏꯔꯛꯄ꯭ꯔ ꯑꯃꯅꯦ ꯍꯥꯟꯅꯗꯤ ꯐꯤꯐꯇꯤ ꯐꯤꯐꯇꯤ ꯐꯤꯐꯇꯤ ꯐꯥꯏꯚ ꯑꯗꯨꯋꯥꯏꯗ ꯐꯤꯐꯇꯤ ꯁꯤꯛꯁꯇ ꯂꯩꯔꯤꯅꯤ
ꯎꯝ
ꯈꯔꯒ ꯁꯤꯛꯁꯇꯤ ꯑꯕꯞ ꯌꯥꯔꯝꯃꯅꯤ ꯑꯗꯨꯋꯥꯏꯗ ꯂꯩꯌꯦ꯫